ꯑꯗꯨ
ꯅꯣꯡꯆꯨꯕꯔꯣ
ꯆꯨꯗꯦ ꯑ ꯐꯦꯟ ꯃꯈꯣꯟ ꯇꯥꯕꯔꯥ
ꯎꯝ ꯇꯥꯗꯦ ꯑꯩꯈꯣꯏꯒꯤ ꯅꯣꯡ ꯆꯨꯒꯦ ꯆꯨꯒꯦ ꯇꯧꯔꯛꯄꯅꯤ ꯗꯅꯦ ꯀꯣ ꯗꯨꯀꯥꯟꯅꯕꯨꯗꯤ ꯆꯨꯗꯧ ꯃꯥꯥꯟꯗꯦ ꯑꯗꯣ ꯇꯤꯟ ꯃꯈꯣꯟ ꯑꯗꯨꯝ ꯇꯥꯔꯝꯒꯅꯤ ꯑꯩꯈꯣꯏꯒꯤ
ꯑꯣ ꯉꯔꯥꯡꯗꯤ ꯇꯈꯤꯕꯅꯦ ꯑꯗꯨꯝ ꯌꯦꯡꯁꯤ ꯑꯗꯨ ꯁꯨꯝꯗꯧꯕꯅꯦ ꯎꯝ ꯃꯃꯥꯡꯒꯤꯗꯨꯒꯤ ꯃꯈꯥ ꯗꯨꯝ ꯇꯥꯖꯔꯛꯀꯦ
ꯎꯝ ꯇꯥꯕꯤꯔꯣ
ꯈꯣꯏꯅ ꯑꯦꯀꯥꯎꯟꯠ ꯑ ꯑꯩꯈꯣꯏꯅ ꯑꯃꯝꯃꯝꯗꯒꯤ ꯍꯥꯏꯕ ꯇꯥꯔꯦꯀꯣ ꯑꯩꯈꯣꯏꯅ ꯑꯃꯝꯃꯝꯗꯒꯤ ꯇꯔꯥ ꯇꯔꯥ ꯇꯔꯥ ꯇꯔꯥ ꯇꯔꯥ ꯄꯥꯔꯒ ꯑꯩꯈꯣꯏꯒꯤ ꯃꯔꯤꯁꯤꯗꯒꯤꯗꯤ ꯈꯣꯏꯒꯤ ꯑ ꯃꯔꯤ ꯃꯔꯤ ꯇꯔꯥ ꯇꯔꯥ ꯃꯔꯤ ꯇꯧꯔꯒ ꯁꯨꯃꯥꯏꯅ ꯇꯥꯅꯕ ꯍꯣꯠꯅꯁꯤ ꯑꯗꯨ ꯑꯣꯏꯇꯥꯔꯒꯗꯤ ꯈꯣꯏꯅ ꯄꯥꯝꯃꯤꯕꯁꯤ ꯗꯥꯏꯔꯦꯛ ꯌꯧꯕ ꯉꯝꯗꯣꯔꯤꯕꯅꯤꯅꯀꯣ
ꯉꯝꯅꯤ ꯑꯗꯨꯒ ꯑꯗꯨꯒꯤ ꯃꯔꯛꯇ ꯑꯃꯨꯛ ꯀꯩꯅꯣꯅꯤ ꯃꯔꯨꯞ ꯋꯥꯔꯤ ꯋꯥꯇꯥꯏ ꯁꯥꯕꯒꯤ ꯒꯤ ꯑꯇꯣꯞ ꯑꯇꯣꯞ ꯑꯇꯣꯞꯄ ꯃꯆꯥ ꯃꯆꯥꯁꯤꯡ ꯑꯗꯨꯅ ꯑꯩꯈꯣꯏꯒꯤ ꯑꯗꯨꯝ ꯑ ꯅꯣꯡꯃꯒꯤ ꯆꯪꯗ ꯌꯥꯗꯕ ꯑꯃ ꯆꯥꯕ ꯊꯛꯄ ꯑꯣꯏꯒꯦꯔꯥ ꯑꯃ ꯁꯤꯖꯤꯟ ꯊꯣꯛꯄ ꯑꯗꯨꯒ ꯃꯄꯨꯝꯗꯨ ꯊꯝꯃꯒ ꯅꯠꯇ꯭ꯔꯒꯗꯤ ꯑꯩꯁꯨ ꯆꯥꯕꯒꯤꯗꯤ ꯁꯣꯏꯕ ꯌꯥꯗꯕꯅꯤꯅꯀꯣ ꯃꯆꯥ ꯃꯆꯥꯗꯨꯅ ꯔꯤꯆꯥꯔꯖ ꯀꯥꯞ ꯅꯦꯠꯁꯨ ꯌꯥꯝ ꯆꯥꯏꯌꯦꯕ ꯁꯤ ꯊꯕꯛꯁꯦ ꯅꯦꯠ ꯌꯥꯝ ꯆꯪꯉꯦ ꯑꯗꯨꯅ ꯅꯦꯠꯁꯤ ꯑꯗꯨꯝ ꯀꯥꯞꯄꯦ ꯅꯨꯡꯇꯤꯒꯤ ꯗꯨꯝ ꯃꯆꯥ ꯃꯆꯥ ꯗꯨꯨꯅꯥ
ꯑꯣꯛꯁꯦꯟ
ꯑꯗꯨꯒ ꯗꯨꯗꯤ ꯃꯆꯥ ꯃꯆꯥꯗꯨꯗꯤ ꯗꯨꯝ ꯊꯣꯏꯗꯣꯛꯄ ꯅꯠꯇꯔ꯭ꯦ ꯃꯄꯨꯝꯗꯨ ꯑꯣꯏꯅ ꯫ ꯇꯔꯨꯝꯕꯇꯣ ꯑꯁꯥ ꯊꯝꯗ꯭ꯔꯒꯁꯨ ꯃꯉꯥꯃꯨꯛꯇꯤ ꯏꯕꯥꯅꯤ ꯈꯜꯍꯟꯅꯤꯡꯕ ꯍꯥꯏꯇꯥꯔꯦꯀꯣ꯫
ꯎꯝ ꯎꯝ
ꯈꯜꯂꯦ ꯀꯩꯒꯤꯅꯣꯗ ꯑꯅꯤꯃꯨꯛꯇꯤ ꯂꯣꯏꯁꯤꯜꯂꯛꯑꯕ ꯅꯠꯇ꯭ꯔꯥ ꯑꯗꯨꯗꯨꯅ ꯑꯩꯅꯁꯨ ꯃꯔꯨꯞꯇ ꯀꯩꯅꯣꯝꯃ ꯇꯥꯛꯀꯦ ꯇꯧꯖꯕꯅꯦ ꯗꯨꯒ ꯄꯥꯊꯣꯛꯄ ꯈꯣꯠꯊꯣꯛꯄ ꯇꯧꯕꯗꯖꯨ ꯏꯕꯅꯤ ꯊꯦꯡꯅꯥꯔꯀꯥꯟꯗ
ꯀꯩꯅꯣ ꯇꯧꯔꯒꯦ ꯑꯗꯣ ꯀꯩꯁꯨ ꯊꯣꯏꯅꯗꯤ ꯂꯨꯔꯝꯗꯔ꯭ꯦ ꯑꯍꯥꯟꯕꯩ ꯈꯔ ꯂꯨꯕ ꯑꯣꯏꯔꯝꯃꯦ꯫ ꯑꯗꯨ ꯀꯩꯁꯨ ꯀꯨꯏꯗꯦ ꯄꯩꯁꯥ ꯑꯗꯨꯝ ꯆꯪꯅꯤ ꯍꯥꯏꯇꯥꯔꯦ꯫
ꯑ ꯀꯩꯅꯣꯅꯦ ꯉꯥ ꯇꯔꯥꯅꯤꯄꯥꯟ ꯇꯔꯥꯅꯤꯄꯟꯖꯦ ꯇꯔꯥꯅꯤꯄꯥꯟ ꯎꯝ ꯇꯔꯥ ꯇꯔꯥꯅꯤꯄꯥꯟ ꯇ꯭ꯔꯥꯅꯤꯄꯥꯟꯖꯦ꯫ ꯁꯨꯔꯒ ꯍꯥꯟꯅ ꯆꯠꯈ꯭ꯔꯁꯦ ꯑꯗꯨꯗꯨꯒ꯫ ꯑꯃꯊꯪꯒꯤ ꯑꯁꯪꯕ ꯑꯁꯪꯕ ꯑꯁꯪꯕ ꯑꯁꯪꯕ꯫ ꯀꯥꯟꯗ ꯁꯨꯝ ꯇꯦꯛ ꯇꯦꯛ ꯑꯩꯅ ꯑꯃꯨꯛ ꯇꯧ ꯅꯪ ꯑꯃꯨꯛ ꯇꯧ ꯇꯧꯔꯒ꯫ ꯗꯨꯝ ꯀꯨꯟꯊ꯭ꯔꯥꯗꯣ ꯁꯨꯝ ꯁꯨꯍꯜꯂꯒ꯫ ꯑ ꯀꯨꯟꯊ꯭ꯔꯥꯗꯣ ꯁꯨꯅꯕꯕꯨ ꯑꯣꯏꯔꯣ ꯑꯗꯒꯤ ꯍꯥꯏꯗꯤ ꯈꯣꯔꯁꯥ ꯄꯨꯁꯥꯒꯤ ꯑꯣꯏꯅꯕ꯫ ꯑꯩꯈꯣꯏ ꯑꯗꯨꯃꯥꯏꯅ ꯇꯧꯁꯤ ꯎꯝ ꯇꯔꯥꯅꯤ ꯍꯣꯏ ꯍꯣꯏ ꯇꯔ꯭ꯥꯏꯅꯤꯄꯥꯥꯟ ꯇꯔ꯭ꯥꯏꯟ꯫ ꯄꯥꯟ ꯂꯣꯏꯅ ꯍꯥꯟꯅ ꯁꯨꯍꯜꯂꯒ ꯆꯠꯈ꯭ꯔꯒ ꯂꯣꯏꯁꯤꯜꯂꯛꯄꯗ꯫ ꯂꯣꯏꯅ ꯑꯩꯈꯣꯏꯒꯤ ꯐꯪꯉꯦ ꯍꯥꯏꯔ ꯀꯥꯟꯗ ꯑꯩꯈꯣꯏꯅ ꯄꯥꯝꯃꯤꯕ ꯄꯣꯠꯇꯣ ꯌꯥꯎꯋꯦ ꯍꯥꯏꯔ ꯀꯥꯟꯗ꯫ ꯅꯝꯕ ꯈꯣꯠꯄ ꯇꯧꯔꯤꯉꯩꯗ ꯑꯗꯨꯝ ꯑꯇꯣꯞꯄꯗ ꯑꯗꯨꯝ ꯇꯦꯛ ꯇꯦꯛ ꯇꯦꯛ ꯇꯦꯛ ꯇꯧꯔꯒ ꯍꯥꯏꯗꯤ ꯑꯍꯤꯡ꯫ ꯑꯍꯤꯡ ꯇꯨꯝꯕ ꯌꯥꯔꯅꯤ ꯗꯨꯀꯥꯟꯗꯗꯤ꯫ ꯑꯗꯨꯝ ꯅꯨꯡꯗꯥꯡ ꯅꯨꯡꯗꯤꯟꯗ ꯅꯨꯡꯗꯥꯡ ꯋꯥꯏꯔꯝꯗ ꯑꯗꯨꯝ ꯇꯧꯔ ꯇꯧꯔꯒ ꯇꯦꯛ ꯇꯦꯛ ꯇꯧꯔꯒ ꯂꯣꯏꯁꯟꯅꯕ꯫ ꯌꯥꯏꯗꯅꯀꯣ ꯑꯗꯨꯗꯨꯗꯤ ꯑꯗꯨꯃꯥꯏꯅ ꯇꯧꯁꯤ꯫
ꯌꯥꯔꯅꯤ ꯍꯥꯏꯇꯥꯔꯦ꯫
ꯎꯝ ꯗꯨꯃꯥꯏꯅ ꯇꯧꯔꯁꯤ꯫
ꯉꯁꯤꯒꯤ ꯀꯩꯅꯣꯖꯤꯕꯨ ꯕꯣꯜꯖꯤꯕꯨ ꯀꯃꯥꯏ ꯀꯃꯥꯏ ꯇꯧꯗꯣꯏꯖꯥꯠꯅꯣꯅꯦ ꯫ ꯑꯩꯗꯤ꯫
ꯉꯁꯤꯒꯤ ꯕꯣꯟꯁꯦ ꯂꯥꯏꯟ ꯑꯞ꯫ ꯗꯨꯃꯥꯏꯅ ꯊꯣꯛꯂꯛꯈ꯭ꯔꯕ ꯃꯥꯜꯂꯦꯀꯣ ꯗꯨꯃꯥꯏꯅ ꯊꯣꯛꯂꯛꯈ꯭ꯔꯦ ꯑꯝꯇ ꯌꯦꯡꯖꯔꯛꯈꯤꯒꯦꯅ꯫ ꯂꯥꯏꯟ ꯑꯞꯁꯦ ꯑꯩꯈꯣꯏꯒꯤ ꯇꯥꯖꯧ꯫ ꯇꯥꯖꯧ ꯌꯥꯎꯕ ꯌꯥꯎꯗꯕ꯭ꯔꯥ ꯍꯥꯏꯕꯗꯨ ꯌꯦꯡꯉꯛꯈꯤꯒꯦ ꯉꯁꯤ ꯌꯥꯎꯔꯝꯒꯅꯤ ꯍꯥꯏꯕꯗꯤ ꯊꯥꯖꯩ ꯌꯥꯎꯗꯕ ꯌꯥꯔꯣꯏ꯫ ꯃꯥ ꯌꯥꯎꯗ꯭ꯔꯒꯗꯤ꯫ ꯕꯦꯔꯥ ꯀꯥꯒꯅꯤ ꯑꯩ ꯁꯥꯎꯒꯅꯤ꯫ ꯑꯗꯣ ꯑꯥ ꯌꯥꯝꯅ ꯅꯨꯡꯉꯥꯏꯕ ꯄꯥꯎ ꯍꯥꯏꯕ ꯇꯥꯔꯦ ꯑꯗꯨꯒ ꯌꯥꯝꯅ ꯁꯥꯎꯅꯤꯡꯕ ꯄꯥꯎ ꯑꯃꯅ꯫ ꯑꯩꯈꯣꯏꯒꯤ ꯉꯁꯤꯒꯤ ꯑꯉꯥꯡ ꯑꯃ ꯌꯥꯎꯔꯤꯕꯗꯨ꯫ ꯃꯍꯥꯛꯀꯤ ꯏꯁꯇꯦꯇꯁ ꯊꯝꯃꯛꯈ꯭ꯔꯦ꯫ ꯑꯥꯏ ꯖꯤꯗ ꯏꯁꯇꯦꯇꯁ ꯊꯥꯒꯠꯂꯛꯈ꯭ꯔꯦ ꯍꯥꯏꯖꯕ ꯇꯥꯔꯦ ꯃꯃꯥꯡꯒꯤ ꯑꯗꯨꯝꯅ꯫ ꯑꯗꯣ ꯍꯣꯔꯦꯟ ꯀꯔꯤꯒꯨꯝꯕ ꯂꯥꯏꯕꯛ ꯊꯤꯗꯅ ꯑꯩꯈꯣꯏꯅ ꯀꯥꯕ ꯇꯥꯔꯕ꯫ ꯑꯗꯨ ꯑꯣꯏꯇꯥꯔꯒꯗꯤ ꯃꯥ ꯑꯩꯅ ꯌꯥꯝ ꯊꯤꯅ ꯁꯤꯙꯔꯛꯀꯅꯤ꯫
ꯃꯥ ꯑꯃꯨꯛ ꯍꯧ ꯍꯧ ꯍꯧꯔꯕ ꯍꯅꯩꯗꯣ ꯫
ꯍꯥꯟꯅꯒꯤꯗꯣ ꯑꯃꯨꯛ ꯍꯧꯔꯦ ꯏꯃꯥꯟꯅꯕꯅ ꯊꯥꯗꯛꯑꯝꯕꯅꯦ ꯑꯩꯕꯨꯗꯤ ꯑꯥꯏ ꯖꯤ ꯄꯥꯏꯖꯗ꯭ꯔꯦ꯫ ꯏꯃꯥꯟꯅꯕꯅ ꯊꯥꯔꯛꯑꯝꯕ ꯑꯩꯉꯣꯟꯗ ꯌꯥꯎꯕ ꯎꯝ
ꯒ꯭ꯌꯥꯟ ꯈꯥ ꯇꯥꯔꯝꯃꯗ ꯈꯪꯗꯦ ꯑꯗꯣ ꯀꯨꯆꯨ ꯃꯨꯕꯩ ꯍꯧꯅꯕꯤꯗꯣ ꯇꯧꯋꯤꯀꯣ ꯃꯣꯏꯁꯦ
ꯀꯨꯆꯨ ꯃꯨꯕꯩ ꯍꯧꯅꯕꯤ ꯊꯃꯣꯏꯁꯨ ꯗꯨꯝ ꯃꯨꯢ ꯋꯥꯈꯜꯁꯨ ꯗꯨꯝ ꯃꯨꯏ ꯍꯥꯏꯕꯗꯨꯅꯤ ꯁꯤꯗ ꯂꯩꯔꯦ ꯃꯔꯨꯞ ꯌꯦꯡꯕꯤꯌꯨ
ꯎꯝ ꯑꯩ ꯑꯝꯇ ꯌꯦꯡꯖꯒꯦ
ꯌꯥ ꯁꯤꯗꯗꯤ ꯊꯣꯏꯗꯣꯛꯄ ꯂꯩꯇꯦꯅꯦ ꯀꯛꯈ꯭ꯔꯕꯖꯥꯠꯂ ꯈꯪꯗꯦ
ꯀꯛꯑꯝꯒꯗꯕꯁꯨ ꯃꯥꯟꯂꯦ ꯍꯥꯏꯐꯦꯠ ꯌꯦꯡꯉꯣ ꯑꯩꯗꯤ ꯊꯥꯈ꯭ꯔꯕꯅꯤ
ꯑꯣ ꯁꯤꯁꯦ ꯀꯩ ꯍꯥꯏꯅꯤꯡꯉꯤꯅꯣ ꯃꯥꯏꯁꯦ
ꯀꯩꯁꯨ ꯍꯥꯢꯅꯤꯡꯗꯦ ꯃꯥꯅꯕꯨ ꯁꯨꯃꯥꯏꯅ ꯀꯩꯅꯣꯝꯃ ꯃꯣꯏ ꯊꯥꯒꯠꯂꯛꯑꯒꯗꯤ ꯃꯃꯥꯡꯗꯁꯨ ꯁꯨꯃꯥꯏ ꯊꯥꯒꯠꯂꯛꯄꯅꯤ ꯑꯗꯨꯅ ꯁꯨꯃꯥꯏꯅ ꯂꯦꯞꯄꯒꯤꯁꯨ ꯂꯣꯢ ꯊꯥꯒꯠꯂꯛꯄ ꯇꯥꯔꯒꯗꯤ ꯑꯗꯨꯝ ꯊꯣꯛꯄ ꯑꯃꯗꯤ ꯑꯗꯨꯝ ꯇꯧꯔꯛꯀꯅꯤ ꯃꯔꯝꯗꯤ ꯃꯥ ꯌꯥꯗꯦ
ꯁꯤꯡ ꯁꯤꯡꯅꯕ ꯌꯥꯗꯕ ꯃꯤꯁꯛ ꯑꯃꯗ ꯃꯥꯅ ꯁꯤꯡꯅꯔꯤꯁꯦ ꯃꯁꯥꯃꯛꯁꯦ ꯋꯥꯖꯒꯦ ꯍꯥꯏꯖꯕꯅꯦ ꯁ꯭ꯀꯨꯜꯗ
ꯑꯗꯨꯕꯨ ꯍꯣꯔꯦꯟꯁꯦ ꯈꯤꯇꯪ ꯆꯤꯡꯅꯔꯞꯗꯤ ꯂꯩ ꯃꯔꯝꯗꯤ ꯍꯣꯔꯦꯟ ꯂꯥꯛꯀꯗꯧꯔꯤꯕ ꯈꯣꯡ ꯀꯗꯧꯔꯤꯕ ꯅꯨꯄꯥꯗꯣ ꯁ꯭ꯄꯦꯟꯒꯤꯗꯃꯛꯇ ꯑꯈꯣꯏꯒꯤ ꯁꯤꯔꯁꯨ ꯂꯦꯞꯄꯕ ꯅꯨꯄꯥ ꯑꯃꯅꯦ ꯃꯃꯥꯡꯒꯤ ꯑꯥ ꯆꯦꯝꯄꯤꯌꯟ ꯂꯤꯛꯇ ꯍꯥꯏꯖꯕ ꯇꯥꯔꯦ ꯀꯨꯀꯨꯔꯦ ꯂꯥꯛꯅꯤ ꯑꯈꯣꯏꯒꯤ ꯍꯦꯟꯕꯣꯟ ꯈꯨꯡꯒꯪꯗ ꯇꯥꯕ ꯍꯦꯟꯕꯣꯟ ꯍꯦꯟꯕꯣꯟ ꯌꯥꯝ ꯊꯤꯅ ꯑꯣꯏꯅ ꯇꯥꯕ ꯍꯦꯟꯕꯣꯟꯅꯤ ꯑꯉꯥꯡ ꯃꯆꯥ ꯑꯃꯗ ꯍꯥꯏꯕꯗꯁꯨ ꯑꯗꯨꯝ ꯈꯨꯠꯅꯤ ꯈꯨꯠꯅ ꯊꯦꯡꯅ ꯑꯗꯨꯝ ꯍꯥꯏꯔꯛꯀꯗꯕ ꯂꯩꯔꯦ ꯑꯗꯨꯒꯤ ꯄꯣꯠꯇꯨꯕꯨ ꯅꯝꯗꯅ ꯇꯥꯍꯟꯈꯤꯗꯕ ꯑꯗꯨꯒꯨꯝꯂꯕ ꯃꯁꯛ ꯃꯃꯤꯡ ꯌꯥꯝꯅ ꯂꯩꯔꯕ ꯑꯈꯣꯏꯒꯤ ꯒꯣꯜꯗꯟ ꯔꯦꯐ꯭ꯔꯤ ꯐꯪꯕ ꯌꯥꯔꯕ ꯔꯦꯐ꯭ꯔꯤ ꯑꯃꯅꯤ ꯍꯣꯔꯦꯟ ꯂꯥꯛꯀꯗꯧꯔꯤꯕꯁꯤ ꯑꯗꯨꯅ ꯈꯤꯇꯪꯗꯤ ꯆꯤꯡꯅꯗꯕ ꯉꯝꯗꯦ
ꯄꯩꯁꯥꯅ ꯉꯝꯗꯕ ꯂꯩꯇꯦꯅꯦ ꯄꯩꯁꯥ ꯉꯥꯛꯇꯅꯤ ꯊꯕꯛꯁꯤꯡꯁꯤ
ꯑꯗꯣ ꯑꯩ ꯅꯍꯥꯟꯒꯩ ꯑꯇꯣꯞꯄ ꯑꯇꯣꯞꯄꯒꯤ ꯌꯦꯡꯕꯗꯗꯤ ꯑꯩ ꯍꯤꯞꯄꯒ ꯇꯨꯝꯃꯒ ꯑꯗꯨꯝ ꯌꯦꯡꯖꯕꯅꯤ ꯑꯗꯨꯕꯨ ꯉꯁꯤꯗꯤ ꯑꯩ ꯐꯝꯃꯒ ꯋꯥꯈꯜ ꯂꯩꯇꯥꯅ ꯑꯈꯣꯏꯒꯤ ꯌꯦꯡꯒꯅꯤ
ꯅꯣꯡꯁꯨ ꯆꯨꯁꯜꯂꯛꯑꯦ ꯅꯣꯏ ꯃꯈꯣꯟ ꯇꯥꯕ꯭ꯔꯣ
ꯍꯧꯖꯤꯛ ꯐꯥꯎꯕꯒꯤ ꯊꯣꯏꯗꯣꯛꯄ ꯑꯀꯥꯏꯕ ꯂꯩꯇ꯭ꯔꯤ
ꯈꯪꯗꯦ ꯑꯩꯈꯣꯏ ꯏꯃꯥꯖꯨ ꯇꯨꯝꯕ ꯆꯪꯒꯤꯕꯅꯦ ꯑꯗꯣ ꯕꯣꯜ ꯌꯧꯡꯂꯝꯗꯥꯏ ꯍꯧꯒꯠꯂꯛꯀꯦ ꯕꯣꯜ ꯌꯥꯝ ꯄꯥꯝꯖꯕ ꯍꯥꯏꯇꯥꯔꯦ ꯔꯣꯅꯥꯜꯗꯣꯅꯦ ꯍꯥꯏꯔꯒꯗꯤꯀꯣ
ꯎꯝ ꯃꯥꯅꯦ ꯀꯩꯁꯨ ꯀꯥꯏꯗꯦ ꯑꯉꯥꯡ ꯑꯍꯟ ꯍꯅꯨꯕ ꯍꯅꯨꯕꯤ ꯑꯗꯒꯤ ꯃꯤꯌꯥꯏ ꯅꯨꯄꯤ ꯊꯤꯔꯕ ꯅꯨꯄꯤ ꯊꯤꯗꯔꯤꯕ ꯃꯌꯨꯝ ꯄꯥꯟꯂꯕ ꯃꯌꯨꯝ ꯄꯥꯟꯗꯔꯤꯕꯤ ꯀꯌꯥ ꯑꯃꯒꯤ ꯊꯋꯥꯏꯅꯤ ꯔꯣꯅꯥꯜꯗꯣ ꯃꯤꯅ ꯍꯥꯏꯗꯤ ꯌꯥꯝꯅ ꯀꯩꯅꯣ ꯇꯧꯗ꯭ꯔꯒꯁꯨ ꯃꯥꯒꯤ ꯃꯔꯝꯗ ꯈꯪꯗ꯭ꯔꯒꯁꯨ ꯑꯈꯣꯏ ꯌꯥꯝꯅ ꯃꯤꯅ ꯅꯨꯡꯁꯤꯕ ꯃꯥꯒꯤ ꯋꯥꯔꯤꯁꯤ ꯇꯥꯕꯗ ꯃꯤꯄꯨꯝ ꯈꯨꯗꯤꯡꯃꯛꯅ ꯅꯨꯡꯁꯤꯒꯗꯧꯕ ꯃꯤꯄꯨꯝ ꯈꯨꯗꯤꯡꯃꯛꯅ ꯇꯝꯖꯅꯤꯡꯉꯥꯏ ꯑꯣꯏꯕ ꯍꯥꯏꯗꯤ ꯑꯩꯈꯣꯏꯒ ꯔꯣꯅꯥꯜꯗꯣꯒꯤ ꯄꯨꯟꯁꯤꯒ ꯌꯥꯝꯅ ꯊꯤꯅ ꯃꯥꯟꯅꯕ ꯑꯃꯅꯤ ꯃꯔꯝꯗꯤ ꯃꯥꯒꯤ ꯃꯇꯧ ꯇꯝꯃꯛꯑ ꯃꯇꯝꯗ ꯈꯣꯏꯒꯤ ꯐꯥꯎꯔꯛꯀꯗꯕꯅꯤ ꯃꯗꯨꯅꯦ ꯑꯩꯅ ꯍꯥꯏꯖꯅꯤꯡꯂꯤꯕ ꯇꯣꯛ ꯀꯗꯥꯥꯛ ꯀꯣꯗꯣꯛ ꯀꯗꯥꯛ ꯇꯧꯔ ꯃꯇꯝꯁꯤꯗ ꯇꯥꯏ ꯑꯗꯣꯝꯒꯤ ꯅꯥꯀꯟꯗ
ꯖꯤꯡꯒꯗ ꯅꯣꯡ ꯇꯥꯕꯩ ꯃꯈꯣꯟꯅꯦ
ꯑꯥ ꯅꯣꯡ ꯇꯥꯕꯒꯤ ꯃꯈꯣꯟꯁꯦ ꯌꯥꯝ ꯍꯧꯋꯦ ꯀꯣꯗꯣꯛ ꯀꯗꯥꯛ ꯀꯣꯗꯣꯛ ꯀꯗꯥꯛꯑꯅ ꯌꯥꯝ ꯂꯥꯎꯋꯦ ꯌꯥꯒꯗ꯭ꯔꯣ ꯈꯪꯗꯦ
ꯌꯥꯅꯕ ꯇꯧꯔꯛꯄ ꯇꯥꯕꯅꯤ
ꯑꯗꯣ ꯁꯤꯅ ꯂꯣꯏꯁꯤꯜꯂꯁꯦ ꯍꯥꯏꯔꯤꯕ꯭ꯔꯥ ꯍꯥꯏꯗꯤ ꯌꯥꯔꯣꯏꯗꯣꯔꯤꯕ ꯖꯥꯠꯂꯥ
ꯈꯔ ꯐꯕ꯭ꯔꯥ ꯌꯦꯡꯉꯣ
ꯑꯗꯨꯝ ꯇꯥꯔꯤꯕ꯭ꯔꯥ
ꯌꯥ ꯈꯤꯇꯪꯗꯤ ꯐꯩ
ꯅꯣꯡꯁꯦ ꯗꯤꯟꯁꯦ ꯑꯗꯨꯝ ꯍꯧꯋꯦ ꯃꯈꯣꯟꯁꯦ ꯑꯗꯨꯅꯅꯦꯕ ꯍꯥꯏꯗꯤ ꯅꯣꯡꯆꯨ ꯄꯟꯊꯥ ꯃꯇꯝꯅꯤꯅꯀꯣ ꯋꯥꯔꯤ ꯋꯥꯇꯥꯏ ꯁꯥꯕꯁꯦ ꯌꯥꯝ ꯅꯨꯡꯉꯥꯏꯇꯕ ꯃꯇꯝ ꯍꯥꯏꯇꯥꯔꯦ ꯑꯗꯨꯅ
ꯎꯝ
ꯍꯣꯏ ꯅꯨꯡꯉꯥꯏꯕ ꯃꯤꯁꯤꯡꯁꯨ ꯌꯥꯎꯔꯝꯒꯅꯤꯀꯣ ꯑꯗꯨꯕꯨ ꯑꯩꯈꯣꯏꯒꯤ ꯑꯣꯏꯅꯗꯤ ꯅꯨꯡꯉꯥꯏꯇ꯭ꯔꯦ ꯍꯥꯏꯇꯥꯔꯦ
ꯑꯦ ꯌꯥꯝ ꯊꯤꯅ ꯅꯨꯡꯉꯥꯏꯇꯦ
ꯍꯥꯏꯗꯤ ꯃꯁꯤ ꯑꯩꯈꯣꯏꯒꯤ ꯍꯧꯖꯤꯛ ꯃꯇꯝꯖꯤ ꯌꯥꯝꯅ ꯀꯩꯅꯣ ꯇꯧꯕ ꯃꯇꯝꯅꯦꯕ ꯑꯩ ꯐꯦꯟ ꯁꯨꯝ ꯊꯥꯖꯒꯦꯀꯣ ꯃꯈꯣꯟ__ ꯇꯥꯕ꯭ꯔꯥ
ꯀꯩꯁꯨ ꯀꯥꯏꯗꯦ ꯑ ꯀꯩꯅꯣꯅꯦ ꯅꯨꯡꯉꯥꯏꯔꯤꯕ ꯀꯥꯡꯒꯨꯗꯨ ꯌꯥꯝ ꯅꯨꯡꯉꯥꯏꯔꯝꯒꯅꯤ ꯑꯈꯣꯏꯁꯨ ꯀꯥꯜꯂꯛꯄ ꯅꯠꯇ ꯍꯥꯏꯇꯥꯔꯦ ꯃꯇꯝꯗꯣ ꯑꯍꯜ ꯐꯅ ꯑꯣꯏꯖꯗ꯭ꯔꯒꯁꯨ ꯅꯨꯡꯉꯥꯏꯕꯅꯤ ꯃꯇꯝꯗꯣ ꯑꯃꯔꯣꯝꯗ ꯍꯥꯏꯔꯨꯔꯒ ꯌꯥꯝꯅ ꯅꯨꯡꯁꯤꯕ ꯃꯇꯝꯅꯤ ꯏꯡꯈꯠꯂꯛ__
ꯑꯗꯣ ꯃꯔꯨꯞ ꯀꯩꯅꯣꯅꯦ ꯑꯩꯒꯤ ꯉꯁꯤ ꯅꯨꯡꯁꯤꯕ ꯅꯨꯡꯉꯥꯏꯇꯕ ꯊꯋꯥꯏ ꯅꯨꯡꯉꯥꯏꯇꯕ ꯄꯥꯎ ꯑꯝꯇꯪ ꯍꯥꯏꯇꯥꯔꯗꯤꯀꯣ
ꯎꯝ ꯍꯥꯏꯕꯤꯔꯛꯑꯣ
ꯑ ꯀꯩꯅꯣꯅꯤ ꯑꯩꯈꯣꯏ ꯍꯞꯇꯥ ꯑꯅꯤ ꯑꯍꯨꯝ ꯁꯨꯈ꯭ꯔꯦ ꯑꯩꯁꯦ ꯃꯑꯣꯡ ꯃꯑꯣꯡ ꯀꯩꯝ ꯍꯥꯏꯔꯛꯈꯤꯗ꯭ꯔꯦꯅꯦꯀꯣ
ꯑꯥ
ꯑꯩꯁꯦ ꯑꯇꯣꯞꯄ ꯅꯝꯕꯔ ꯑꯃꯗꯒꯤ ꯑꯩꯁꯦ ꯀꯣꯜ ꯇꯧꯖꯕꯗ
ꯅꯣꯡ ꯆꯨꯕ ꯃꯇꯝꯁꯤꯗ ꯋꯦꯇꯤꯡ ꯂꯩꯔꯝꯕ ꯍꯥꯏꯇꯥꯔꯦ
ꯎꯝ
ꯋꯦꯇꯤꯡꯁꯤ ꯂꯩꯔ ꯃꯇꯨꯡ ꯑꯩꯁꯦ ꯃꯤꯅꯤꯠ ꯃꯉꯥ ꯃꯨꯛ ꯀꯥꯟꯅꯔꯒ ꯇꯧꯖꯕꯗ ꯑꯃꯨꯛꯀꯁꯨ ꯂꯩꯕ ꯄꯥꯏꯗꯤ ꯄꯥꯏꯔꯛꯇꯕ ꯍꯥꯏꯇꯥꯔꯦ ꯑ ꯍꯧꯖꯤꯛ ꯀꯨꯏꯗ꯭ꯔꯤ ꯏꯀꯨꯏ ꯀꯨꯏꯗ꯭ꯔꯤ ꯁꯤꯒꯤ ꯃꯃꯥꯡ ꯉꯍꯥꯛꯇꯅꯤ ꯑꯗꯩ ꯑꯗꯨꯗꯒꯤ ꯃꯇꯨꯡ ꯃꯤꯅꯤꯠ ꯇꯔꯥꯃꯨꯛ ꯂꯩꯔꯒ ꯑꯩꯁꯦ ꯇꯧꯕ ꯃꯇꯝꯗ ꯑꯃꯨꯛ ꯑꯃꯨꯛꯁꯨ ꯋꯦꯇꯤꯡ ꯂꯩꯕ ꯍꯥꯏꯇꯥꯔꯦ ꯑꯗꯨꯅ ꯑꯩꯁꯦ ꯍꯧꯖꯤꯛꯁꯦ ꯅꯣꯛꯀꯗ꯭ꯔꯥ ꯀꯞ__ ꯀꯗ꯭ꯔꯥ ꯍꯔꯥꯎꯒꯗ꯭ꯔꯥ ꯍꯥꯏꯕꯁꯤ ꯑꯩ ꯈꯪꯖꯗ꯭ꯔꯦ ꯑꯗꯨꯕꯨ ꯑꯩ ꯀꯩꯁꯨ ꯈꯟꯗꯦ ꯊꯣꯏꯗꯣꯛꯅ ꯃꯔꯝꯗꯤ ꯑꯩ ꯃꯈꯣꯏ ꯀꯥꯏꯅꯔꯁꯨ ꯑꯩ ꯔꯣꯅꯥꯜꯗꯣꯒꯤ ꯕꯣꯜ ꯄꯣꯕꯗꯤ ꯌꯥꯗꯦ ꯍꯥꯏꯕꯒꯤ ꯑꯥꯁꯥꯗ ꯑꯩ ꯆꯧꯀ꯭ꯔꯤꯗ ꯀꯥꯈꯠꯂꯒ ꯐꯝꯗꯨꯅ ꯑꯩ ꯊꯧꯅꯥ ꯑꯃꯒ ꯂꯣꯏꯅ__ ꯅ ꯂꯩꯖꯩ ꯍꯥꯏꯇꯥꯔꯦ ꯑꯗꯨꯕꯨ ꯄꯨꯝꯅꯃꯛ ꯑꯩꯅ ꯍꯥꯏꯅꯤꯡꯉꯤꯁꯦ ꯃꯔꯨꯞꯇ ꯋꯥꯔꯤ ꯋꯥꯔꯤꯁꯦ ꯃꯔꯛꯄꯨꯗꯤ ꯊꯠ__ ꯐꯥꯡꯕꯕꯨꯗꯤ ꯑꯣꯏꯔꯦ ꯑꯗꯨꯕꯨ ꯎꯔꯤꯗꯤ ꯑꯅꯛꯄ ꯎꯄꯥꯟꯗ ꯌꯦꯠꯂ ꯍꯥꯏꯕꯁꯤꯗꯤ ꯏꯁꯩ ꯈꯛꯇꯗ ꯑꯣꯏꯔꯝꯗ꯭ꯔꯦ ꯃꯁꯤꯗꯤ ꯇꯁꯦꯡꯅ ꯉꯔꯥꯡ ꯅꯍꯥꯟꯗ ꯑꯣꯟꯈꯤꯕꯗꯨ ꯀꯩꯁꯨ ꯇꯩꯔꯝꯗꯕꯗꯨ ꯈꯨꯗꯛꯇ ꯀꯅꯥꯒꯨꯝꯕ ꯑꯃꯒꯤ ꯀꯩꯅꯣꯗ ꯍꯦꯛꯇ ꯇꯛ ꯂꯥꯎꯅ ꯍꯦꯛꯇ ꯑꯗꯨꯝ ꯌꯦꯠꯁꯟꯒꯤ ꯍꯥꯏꯇꯥꯔꯦꯀꯣ
ꯃꯥꯅꯦ
ꯑꯗꯨꯅ ꯄꯨꯝꯅꯃꯛ ꯊꯥꯖꯕ ꯉꯝꯗ꯭ꯔꯦ ꯊꯥꯁꯨ ꯊꯥꯖꯔꯔꯣꯏ ꯍꯥꯟꯅꯗꯒꯤ ꯊꯥꯖꯕꯁꯤ ꯈꯔ ꯋꯥꯠꯂꯤ ꯑꯗꯨꯅ ꯁꯤꯗꯩꯗꯤ ꯑꯩ ꯄꯤꯖꯥꯒꯤ ꯕꯣꯅꯤꯒꯤ ꯃꯇꯧ ꯂꯧꯔꯛꯄꯁꯨ ꯌꯥꯏ
ꯅꯨꯄꯤꯒꯤ ꯊꯝꯃꯣꯏ ꯌꯨꯒꯤ ꯅꯤꯁꯥ ꯍꯥꯏꯕꯗꯨꯅꯤ ꯃꯔꯨꯞ
ꯃꯥꯅꯦ ꯑꯩꯈꯣꯏꯅ ꯁꯤꯗꯩꯗ ꯄꯩꯁꯥ ꯇꯥꯟꯅꯕ ꯈꯣꯠꯅꯕ ꯇꯨꯡꯒꯤ ꯈꯟꯗꯅ ꯃꯊꯥ ꯁꯥꯗꯅ ꯇꯧꯔꯤꯉꯩ ꯃꯔꯛꯁꯤꯗ ꯃꯣꯏꯅ ꯉꯥꯏꯍꯥꯛꯀꯤ ꯃꯣꯏꯒꯤ ꯅꯤꯡꯕ ꯊꯨꯡꯗꯦ ꯃꯣꯏꯒꯤ ꯑꯗꯨꯝ ꯌꯦꯡꯕꯤꯗꯦ ꯈꯣꯠꯄꯤꯗꯦ ꯃꯣꯏꯒꯤ ꯋꯥ ꯇꯥꯕꯤꯗꯦꯅ ꯊꯛ ꯂꯥꯎꯅ ꯑꯣꯟꯊꯣꯛꯈꯤꯕ ꯃꯣꯏꯗꯤ ꯆꯠꯆꯒꯤꯁꯅꯨ ꯀꯩꯁꯨ ꯀꯥꯏꯗꯦ ꯑꯩꯅ ꯍꯥꯏꯅꯤꯡꯉꯤꯁꯦꯀꯣ ꯍꯥꯏꯗꯤ ꯍꯌꯦꯡꯋꯥꯏ ꯇꯨꯡ ꯀꯣꯏꯅ ꯂꯩꯃꯤꯟꯅꯕꯗꯨ ꯃꯗꯨ ꯅꯨꯡꯉꯥꯏꯔꯣꯏ ꯍꯥꯏꯇꯥꯔꯦ ꯑꯗꯨꯅ
ꯑ ꯑꯩ ꯍꯥ ꯍꯥꯏꯕꯤꯌꯨ ꯑꯩ ꯀꯩꯅꯣꯝꯃ ꯍꯥꯏꯖꯔꯛꯒꯦꯀꯣ ꯃꯔꯨꯞ ꯃꯔꯨꯞ ꯃꯔꯨꯞꯅ ꯍꯧꯖꯤꯛ ꯍꯥꯏꯒꯤꯕꯗꯨꯗ ꯃꯇꯥꯡꯗꯅꯤ ꯇꯨ ꯀꯣꯏꯅ ꯂꯩꯃꯤꯟꯅꯒꯅꯣ ꯍꯧꯖꯤꯛ ꯍꯥꯏꯗꯤ ꯍꯧꯖꯤꯛ ꯍꯧꯖꯤꯛ ꯑꯩ ꯀꯩꯅꯣꯝ ꯍꯥꯏꯖꯔꯛꯀꯦ ꯑꯩꯈꯣꯏꯅ ꯅꯨꯡꯁꯤꯔꯦ ꯃꯍꯥꯛꯁꯦ ꯊꯃꯣꯏꯁꯦꯡꯅ ꯅꯨꯡꯁꯤꯔꯦ ꯃꯤꯁꯛꯁꯦ ꯑꯗꯨꯕꯨ ꯍꯧꯖꯤꯛ ꯍꯧꯖꯤꯛ ꯍꯧꯖꯤꯛ ꯃꯥꯅ ꯑꯩꯒꯤ ꯋꯥ ꯇꯥꯕꯤꯗ꯭ꯔꯕ ꯑꯩꯒꯤꯗꯃꯛꯇ ꯈꯟꯕꯤꯗ꯭ꯔꯕꯗꯣ ꯑꯩꯅ ꯅꯝꯗꯅ ꯃꯥꯁꯦ ꯐꯥꯕꯅꯤ ꯈꯪꯗꯦ ꯄꯨꯟꯕꯅꯤ ꯈꯪꯗꯦ ꯂꯧꯔꯕ ꯃꯇꯝꯗ ꯑꯩꯒ ꯃꯥꯒ ꯍꯌꯦꯡ ꯇꯨꯡꯗ ꯈꯨꯗꯣꯡꯊꯤꯕ ꯊꯣꯛꯂꯛꯑꯣꯏ ꯍꯥꯏꯕ ꯂꯩꯇꯦ ꯍꯧꯖꯤꯛ ꯍꯧꯖꯤꯛ ꯇꯥꯔꯤꯕ ꯅꯨꯄꯤꯗꯨꯅ ꯑꯗꯨ ꯇꯧꯒ꯭ꯔꯦ ꯅꯨꯄꯥꯗꯨꯅ ꯑꯗꯨ ꯇꯧꯒ꯭ꯔꯦ ꯍꯥꯏꯔꯤꯕꯁꯤ ꯊꯣꯛꯂꯛꯑꯣꯏ ꯍꯥꯏꯅꯤꯡꯉꯥꯏ ꯂꯩꯇꯦ ꯍꯥꯏꯖꯔꯤꯕ ꯍꯣꯏ ꯂꯩꯃꯤꯟꯅꯕꯗ ꯈꯠꯅꯕ ꯆꯩꯅꯕ ꯍꯥꯏꯕꯁꯤꯗꯤ ꯑꯗꯨꯝ ꯊꯣꯛꯄ ꯇꯥꯕꯅꯤ ꯑꯗꯨꯕꯨ ꯈꯠꯅꯕ ꯆꯩꯅꯕ ꯑꯗꯨ ꯃꯇꯥꯡ ꯃꯇꯥꯡꯒꯤꯅꯤ ꯇꯣꯏ‌ ꯇꯣꯏ ꯈꯠꯅꯔꯦ ꯍꯥꯏꯕꯁꯨ ꯑꯐꯕ ꯅꯠꯇꯦ ꯑꯣꯏꯅꯕꯒꯤ ꯈꯠꯅꯕꯅ ꯃꯈꯜ ꯑꯃꯅꯤ ꯑꯗꯨꯕꯨ ꯍꯥꯏꯗꯤ ꯍꯧꯖꯤꯛ ꯅꯨꯡꯁꯤꯅꯔꯤꯉꯩ ꯃꯇꯝꯁꯤꯗ ꯋꯥꯈꯜ ꯆꯥꯟꯅꯗ꯭ꯔꯒꯗꯤ ꯇꯣꯛꯊꯣꯛꯅꯕꯤ ꯀꯩꯁꯨ ꯀꯥꯏꯗꯦ ꯐꯪꯗ꯭ꯔꯁꯨ ꯌꯥꯏ ꯀꯣꯏꯗ꯭ꯔꯥꯁꯨ ꯌꯥꯏ ꯊꯤꯕꯁꯨ ꯌꯥꯏ ꯃꯤ ꯑꯣꯏꯅ ꯄꯣꯛꯑꯗꯤ ꯑꯃꯗꯤ ꯁꯨꯝ ꯊꯝꯕꯤꯔꯝꯗꯧꯕꯅꯤ ꯑꯗꯨꯅ ꯑꯗꯨꯒꯤ ꯋꯥꯈꯜꯗꯨꯗ ꯂꯩꯁꯤ ꯀꯩꯁꯨ ꯀꯥꯏꯗꯦ ꯑꯩꯅ ꯇꯧꯕ ꯐꯣꯟꯅꯤ ꯑꯩꯅ ꯐꯪꯒꯗꯧꯅꯤ ꯑꯗꯨꯅ ꯀꯩꯩꯔꯤꯁꯨ ꯀꯥꯏꯗꯦ ꯑꯗꯨ ꯀꯩꯁꯨ ꯈꯟꯕꯤꯔꯨꯅꯨ
ꯀꯔꯤ ꯀꯔꯤ ꯃꯊꯦꯜ ꯆꯥꯔꯒꯦꯅꯦ ꯉꯁꯤꯒꯤꯕꯣ
ꯑꯁ ꯉꯁꯤꯗꯤ ꯁꯧꯒꯔꯤ ꯑꯗꯨꯅ ꯆꯝꯅ ꯆꯥꯔꯒ ꯌꯦꯔꯨꯝ ꯑꯃ ꯈꯤꯇꯪ ꯌꯥꯛꯅ ꯍꯧꯔꯒ ꯂꯣꯏꯁꯟꯂꯦ
ꯌꯥꯛꯅ ꯑꯣ ꯊꯨꯝ ꯈꯔ ꯑꯗꯨꯝ ꯅꯝꯈꯤꯗ꯭ꯔꯦ ꯍꯥꯏꯇꯥꯝꯅꯤꯀꯣ ꯌꯥꯛꯄꯅꯤꯅ
ꯅꯝꯈꯤꯗꯦ
ꯑꯥ
ꯎꯝ ꯄꯨꯟꯁꯤꯅꯤ ꯑꯩꯈꯣꯏꯒꯤ ꯑꯉꯛꯄꯅ ꯊꯜꯂꯕ ꯅꯥꯟꯊꯣꯛꯇꯨꯅ ꯆꯦꯜꯂꯨꯕꯁꯨ ꯌꯥꯕ ꯅꯠꯇꯦ ꯍꯤꯡꯅꯕ
ꯑꯋꯥꯕꯩ ꯋꯥꯔꯤꯁꯦ ꯇꯣꯛꯁꯤ ꯑꯩ ꯀꯩꯅꯣꯝ ꯍꯥꯏꯒꯦ
ꯃꯊꯪꯗ ꯍꯧꯗꯣꯛꯄꯤꯔꯛꯑꯣ ꯅꯨꯡꯉꯥꯏꯕ ꯋꯥꯔꯤꯗꯣ ꯑꯩꯗꯤ ꯁꯤ ꯂꯣꯏꯒꯗꯣꯔꯦ꯫ ꯑꯗꯨ ꯁꯤꯗ ꯍꯧꯗꯣꯔꯛꯑꯒ ꯃꯊꯪꯒꯤꯗ ꯑꯃꯨꯛ ꯀꯩꯅꯣ ꯇꯧꯕꯗꯨꯗꯤ ꯅꯨꯉꯥꯏꯇꯦ꯫ ꯑꯗꯨꯝꯅ ꯁꯨꯝ ꯃꯈꯟ-ꯃꯈꯟ ꯀꯌꯥꯒꯤ ꯋꯥꯈꯜ ꯈꯟꯁꯦ꯫ ꯎꯝ ꯑꯗꯨꯅꯦ ꯀꯔꯤ ꯇꯧꯕ ꯌꯥꯕ ꯈꯣꯠꯄ ꯌꯥꯕ ꯁꯨꯝ ꯌꯦꯡꯁꯦꯅ ꯊꯝꯖꯒꯦ꯫
ꯌꯥꯏ ꯌꯥꯏ꯫